ꯍꯜꯂꯣ
ꯀꯗꯔꯤꯅꯣ ꯇꯥꯕ꯭ꯔꯥ
ꯑꯁ ꯂꯥꯎꯠ ꯁꯄꯤꯀꯔ ꯊꯝꯕ ꯌꯥꯗꯦ
ꯑꯩꯒꯤꯁꯨ ꯌꯥꯗꯦꯗꯣ ꯄꯥꯏꯔꯛꯑꯣ ꯀꯩꯗꯧꯔꯤꯅꯣ ꯍꯥꯏꯕ
ꯀꯩꯁꯨ ꯇꯧꯗꯦ
ꯅꯨꯡꯉꯥꯏꯔꯤꯕ꯭ꯔꯥ ꯀꯃꯥꯏ ꯀꯃꯥꯏꯅ ꯇꯧꯔꯤ
ꯎꯝ ꯔꯤꯌꯦꯦ ꯅꯣꯏꯗꯤ
ꯏ ꯀꯏꯦ ꯀꯁ
ꯀꯥꯏꯗꯇ
ꯑꯩ ꯍꯧꯖꯤꯛ ꯏꯝꯐꯥꯜꯗꯅꯦ ꯅꯪꯗꯤ
ꯀꯔꯤ ꯀꯔꯤ ꯊꯕꯛ ꯇꯧꯔ ꯂꯩꯕ꯭ꯔꯣꯅꯦ
ꯑꯩꯁꯦꯀꯣ ꯑꯣꯐꯤꯁꯀꯤ ꯊꯕꯛ ꯇꯧꯔꯒ ꯂꯩꯌꯦ ꯅꯪꯗꯤ ꯀꯥꯏ ꯂꯩꯒꯦ
ꯑꯩꯗꯤ ꯈꯨꯟꯗ ꯂꯩꯌꯦꯦ
ꯀꯃꯥꯏꯃꯥꯏꯅ ꯇꯧꯔꯤꯦ ꯑꯩꯣꯏꯅ
ꯈꯨꯟꯗ ꯑꯗꯨꯝ ꯂꯩꯕꯅꯤꯗ ꯊꯕꯛ ꯂꯩꯇꯦ
ꯀꯕ ꯊꯥꯎꯅꯦ ꯊꯥꯎꯗꯨꯁꯨ
ꯑꯁ ꯏꯔꯥꯡꯗꯣ ꯌꯥꯝ ꯐ ꯠꯇꯕ ꯀꯦꯀꯣ ꯂ ꯕꯨꯗꯤ ꯂꯥꯛꯅꯤꯡꯉꯦ ꯑꯗꯨ ꯏꯔꯥꯡ ꯐꯠꯇꯕꯒꯤ
ꯏꯔ ꯍꯕ ꯀꯗ ꯍ ꯏꯉꯥꯏꯔꯝ ꯑꯦ ꯅꯪ ꯂꯥꯛꯄꯥ ꯀꯩꯁꯥꯡ ꯆꯥꯔꯦ
ꯉꯁꯤ ꯑꯩꯈꯣꯏꯁꯦ
ꯑ
ꯉꯔꯥꯡꯒꯤ ꯌꯦꯟ ꯆꯥꯏꯌꯦ
ꯍꯏꯅꯦ ꯑꯩꯣꯏꯗꯤ ꯍꯪꯒꯥꯝ ꯍꯪꯒꯥꯝꯒ ꯍꯋꯥꯏ ꯆꯥꯏꯑ
ꯉꯁꯤ ꯑꯩꯈꯣꯏ ꯈꯔ ꯍꯥꯎꯋꯦ ꯍꯣꯏ
ꯑꯗ ꯅꯨꯃꯤꯠꯇꯤ ꯀꯃꯥꯏꯅ ꯇꯧꯋꯦ ꯅꯨꯡꯁꯥ ꯊꯣꯛꯄ꯭ꯔꯥ ꯀꯃꯥꯏꯅ ꯇꯧꯋꯦ
ꯁꯤꯗꯦ ꯅꯣ ꯁꯥꯊ ꯇ ꯀꯈꯤꯇꯪ ꯈꯤꯇꯪ ꯅꯣꯡ ꯆꯨꯦ
ꯀꯩꯁꯦꯠꯇ ꯁꯥ ꯍꯛꯇ ꯑꯗꯨ ꯁꯥꯕꯗꯤ ꯑꯟꯁꯥ
ꯑꯣ ꯄꯨꯛ ꯅꯥꯕꯒꯤꯀꯣ ꯍꯧꯖꯤꯛꯁꯦ ꯄꯨꯛ ꯅꯥꯕꯒꯤ ꯉꯁꯥꯏꯗꯣ ꯀꯔꯤꯅꯣ ꯆꯠꯇꯅꯤꯗꯣ ꯈꯔ ꯆꯥꯕꯒꯤ ꯑꯣꯏꯔꯝꯃꯤꯅꯦ ꯄꯨꯛ ꯅꯥꯕꯒꯤ
ꯆꯩꯅ ꯆ꯭ꯔꯣ
ꯇꯨꯂꯦ ꯆꯠꯄ ꯂꯣꯏꯔꯣꯏ ꯑꯗꯨ ꯄꯨ ꯕꯒꯤ
ꯅꯣꯏꯣꯏꯅꯦꯃ ꯃ ꯃꯥꯔꯦ ꯀꯥ ꯆ ꯈ
ꯂꯣꯏꯅ ꯂꯩꯌꯦ ꯉꯁꯤꯗꯤ
ꯅꯨꯡꯉꯥꯏꯅꯦꯤꯁ ꯣ ꯌꯨꯝꯗ ꯂꯩꯕꯦ ꯑꯦ
ꯍꯧꯖꯤꯛ ꯑ ꯁꯔꯒ ꯂꯩꯕꯅꯤꯡ ꯑꯗꯨꯅ ꯁꯤꯤꯕꯤꯤ ꯊꯗꯦꯀꯣ ꯑꯩ ꯈꯔ ꯇꯥꯟꯕꯤꯒꯦ
ꯑꯩꯁꯨꯁꯕꯤꯣꯅꯦ ꯄꯩꯁꯥ ꯄꯤꯔꯛꯀꯦ ꯐꯖꯕ ꯑꯃ ꯁꯥꯕꯤꯌꯣ
ꯃꯤꯒꯤꯗꯤ ꯁꯥꯕ ꯍꯩꯇꯦꯍꯦ ꯑꯩꯒꯤꯗꯤ ꯁꯥꯕ ꯍꯩꯑ ꯑꯗꯨꯕꯨ ꯃꯤ ꯏꯗꯤ ꯁꯕ ꯍꯥꯏꯗꯦ
ꯁꯥꯎꯎꯅꯦ ꯑꯩꯒꯤ ꯑꯩꯒꯤ ꯑꯃ ꯁꯥꯕꯤꯌꯨꯅꯦ ꯑꯩꯁꯦ ꯌꯥꯝ ꯄꯥꯝꯃꯦ ꯐꯣꯇꯣ ꯊꯔꯛꯀꯦ ꯑꯗꯣ ꯃꯇꯝ ꯀꯨꯏꯅ ꯆꯪꯕ꯭ꯔꯥ ꯐꯐꯤ ꯑꯃ ꯁꯥꯕ ꯀꯥꯟꯗ ꯐꯅꯦꯛ ꯑꯃ ꯁꯥꯕ ꯀꯥꯟꯗ
ꯑꯩꯗꯤ ꯀꯣ ꯇꯞꯒꯤ ꯀꯣ ꯇꯞꯒꯤ ꯀꯣ ꯋꯥꯂ ꯃꯤ ꯀ ꯁꯥꯕ ꯍꯥꯏꯩꯇ
ꯍ ꯑꯃ ꯧꯔꯦꯁꯨ ꯁꯥꯥꯕ ꯂꯣꯏꯔꯗꯤꯦ ꯑꯩ ꯐꯪꯈ꯭ꯔꯗꯤꯦ ꯑꯅ
ꯂꯣꯏꯁꯟꯒꯗꯧ ꯃꯥꯟꯇꯦꯅꯦ
ꯐꯖꯥꯅ ꯁꯥꯕꯤꯌ ꯑꯩ ꯗꯧꯅꯤꯡꯒꯦ ꯍꯥꯞꯅꯤꯡꯉ ꯐꯣꯏꯒꯦ ꯐꯅꯦꯦꯛ ꯉꯥꯡꯕ ꯐꯅꯦꯛꯇꯣ
ꯃꯃꯤꯡꯗꯤ
ꯃꯃꯤꯤꯟ ꯈꯕ
ꯐꯣꯇꯣ ꯊꯥꯔꯛꯑꯣꯅꯦ ꯍꯣꯔꯦꯟ ꯌꯦꯡꯒꯦ
ꯍꯆꯦꯗ ꯐꯔ ꯀ ꯑꯗ ꯐꯖꯒ ꯁꯥ ꯣ ꯑꯩ ꯄꯩꯁꯥ ꯄꯩꯁꯥ ꯅꯪꯅ ꯄꯥꯝꯕ ꯄꯩꯁ ꯑꯗꯨꯣ ꯍꯤꯦ
ꯐꯖꯅꯗꯤꯕ ꯍꯥꯏꯗꯤꯦꯀꯣꯖ ꯇꯧꯒꯅꯤ ꯑꯗꯨ ꯑꯗꯨ ꯎꯝ ꯑ ꯀꯥ ꯀꯅꯥꯅꯣꯅꯦ
ꯀꯅꯥ ꯀꯅꯥ ꯍꯥꯏꯗꯤꯦ
ꯑꯁꯤꯁ ꯈꯝꯖꯥꯏꯗꯣ ꯃ ꯑꯗꯣ ꯏꯝꯐꯥꯜꯗ ꯂꯨꯍꯣꯡꯉꯤꯅ
ꯍꯣꯏ ꯍꯥꯏꯌꯦ
ꯃꯗꯤꯒ ꯃꯥꯥꯏ ꯇꯧꯔꯤꯒꯦ
ꯑꯁ ꯄꯥꯎ ꯐꯥꯎꯅꯗ꯭ꯔꯦ ꯍꯧꯖꯤꯛꯀꯥꯟꯁꯦ ꯄꯥꯎ ꯐꯥꯎꯅꯗ꯭ꯔꯦ ꯏꯕꯥꯅꯤ ꯈꯪꯗꯦ ꯀꯃꯥꯏ ꯀꯃꯥꯏ ꯇꯧꯔꯤꯅꯣ ꯄꯥꯎ ꯐꯥꯎꯅꯗ꯭ꯔꯦ ꯅꯝꯕꯔ ꯌꯥꯎꯕꯅꯦ ꯑꯗꯨꯕꯨ ꯄꯥꯎꯁꯨ ꯐꯥꯎꯅꯗ꯭ꯔꯦ ꯃꯥꯁꯨ ꯄꯥꯎ ꯐꯥꯎꯔꯛꯇꯦꯥꯎ ꯉꯥꯏꯗꯤ ꯀꯩꯔꯝꯒꯅꯤ ꯈꯨꯟꯗ ꯅꯪꯗꯤ ꯅꯨꯡꯉꯥꯏꯕ꯭ꯔꯣ ꯀꯃꯥꯏ ꯀꯃꯥꯏ ꯁꯟꯗꯦꯒꯨꯝꯕꯗ ꯀꯣꯏꯕ ꯆꯠꯄ꯭ꯔꯣ
ꯑ ꯅꯨꯡꯉꯥꯏꯌꯦꯗ ꯈꯄꯟꯗꯗꯤ
ꯁꯤꯡꯖꯨ ꯆꯥꯕ ꯆꯠꯄ꯭ꯔꯣ ꯁꯟꯗꯦꯗ
ꯆꯠꯄꯅꯤ꯫ ꯏꯃꯥꯟꯅꯕꯤ ꯑꯃ ꯂꯨꯍꯣꯡ ꯏꯃꯥꯟꯅꯕꯤ ꯑꯃ ꯈꯨꯟꯗꯨ ꯍꯣꯡꯉꯦꯕꯀꯣ ꯃꯗꯣ ꯃꯥꯒꯤ ꯃꯆꯥꯅꯨꯄꯤ ꯃꯥ ꯂꯩꯌꯦꯦ ꯑꯗꯨꯒ ꯃꯣꯏꯒ ꯄꯨꯜꯂꯒ ꯏꯆꯦꯒ ꯑꯗꯨꯝ ꯆꯞꯄꯅꯤꯗ ꯅꯨꯡꯉꯥꯏꯌꯦ ꯈꯨꯟꯗꯗꯤ꯫
ꯈꯨꯟꯅ ꯀꯩ ꯀꯩ ꯀꯩ ꯃꯆꯥꯛ ꯊꯝꯕ꯭ꯔꯅꯦ ꯑꯗꯣ
ꯌꯥꯃꯤꯗꯥ ꯈꯨꯟꯗꯗꯤ꯫ ꯒ꯭ꯔꯤꯟ ꯂꯤꯐꯒꯨꯝꯕ ꯁ꯭ꯅꯣꯀꯣꯞ ꯄꯤꯗꯦ ꯅꯀꯣꯛ ꯄꯤꯗꯦ ꯀꯌꯥ ꯍꯥꯏꯅꯗꯦ ꯑꯩꯗꯤ꯫
ꯑꯗꯨ ꯒꯣꯕꯤꯗꯤ ꯐꯪꯕ꯭ꯔꯥ?
ꯀꯣꯕꯤꯗꯤ ꯑꯗꯨꯝ ꯐꯪꯉꯨꯅꯤ ꯍꯣꯏ ꯑꯗꯨꯕꯨ ꯒꯣꯕꯤ ꯅꯠꯇꯕ ꯀꯔꯤꯅꯣ ꯑꯃ ꯂꯩꯕꯅꯦ꯫
ꯑꯗꯨ ꯃꯔꯣ ꯌꯥꯝ ꯃꯦꯠꯂꯒ ꯆꯥꯕ꯭ꯔꯥ ꯅꯣꯏꯗꯤ?
ꯎꯝ꯫
ꯆꯥ ꯅꯤꯉꯥ ꯑꯩ꯫
ꯀꯔꯝ ꯀꯥꯟꯗ ꯈꯨꯟꯗ ꯑꯃꯨꯛ ꯆꯠꯀꯦꯔꯣ ꯅꯣꯏꯗꯤ꯫
ꯍꯥꯥ ꯀꯩ ꯍꯥꯏꯕ?
ꯀꯔꯝ ꯀꯥꯟꯗ ꯈꯨꯟꯗ ꯑꯃꯨꯛ ꯆꯠꯀꯦꯔꯣ?
ꯈꯪꯗ꯭ꯔꯦꯅꯦ ꯁꯤ ꯏꯔꯥꯡꯁꯦ ꯁꯤ ꯏꯔꯥꯡ ꯐꯕ ꯀꯥꯟꯗ ꯑꯃꯨꯛ ꯂꯥꯛꯀꯦ ꯍꯥꯏꯅꯗꯤ ꯈꯟꯕ ꯑꯗꯣ ꯏꯔꯥꯡꯁꯦ ꯁꯨꯝ ꯂꯣꯏꯗ꯭ꯔꯦ ꯑꯗꯣ ꯀꯃꯥꯏꯅ ꯇꯧꯏ꯫ ꯑ ꯁꯥꯥꯕꯒ
ꯅꯣꯏꯗꯤ ꯏꯝꯐꯥꯜꯗ ꯂꯩꯕꯤꯌꯦ ꯈꯔ ꯅꯨꯡꯉꯥꯏꯔꯎꯅꯦ ꯑꯩꯈꯣꯏꯗꯤ ꯈꯨꯟꯗ ꯂꯩꯕꯀꯣ
ꯅꯨꯡꯉꯥꯏꯇꯦ ꯄꯩꯁꯥ ꯂꯩꯗ ꯑꯍꯣꯏ ꯏꯔꯥꯡꯗꯤ ꯇꯧꯗꯣꯏ ꯑꯗꯨ ꯄꯩꯁꯥ ꯂꯩꯇ꯭ꯔꯗꯤ ꯏꯝꯐꯥꯜꯗ ꯂꯩꯕꯁꯦ ꯌꯥꯝ ꯋꯥꯕꯅꯦꯕ꯫
ꯑꯣ ꯑꯗꯨꯅꯤ꯫ ꯈꯨꯟꯗꯗꯤ ꯍꯟꯖꯥꯡ ꯒꯨꯝꯕ ꯍꯤꯗꯤ ꯄꯩꯁꯥꯒꯤꯗꯤ ꯏꯟꯖꯥꯡꯒꯨꯝꯕ ꯂꯩꯅꯕꯗꯤ ꯑꯗꯨꯝ ꯂꯧꯗ ꯍꯟꯖꯥꯡꯒꯨꯝꯕ ꯑꯗꯨꯝ ꯂꯩꯕꯒꯤ
ꯍꯣꯏ ꯑꯗꯨꯒꯤ ꯅꯨꯪꯉꯥꯏ ꯔꯝꯒꯅꯤ ꯄꯩꯁꯥ ꯆꯪꯅ꯭ꯔꯦ ꯅ ꯑꯗꯨꯗꯤ꯫
ꯎꯝ꯫
ꯑꯗꯣ ꯍꯧꯖꯤꯛ ꯀꯩꯗꯔꯒ ꯂꯩꯕꯅ?
ꯍꯧꯖꯤꯛꯁꯦ ꯑꯩꯒꯤ ꯔꯨꯝ ꯑꯗꯨ ꯃꯣꯠꯄꯥꯒꯤ ꯈꯔ ꯇꯩꯊꯣꯛꯀꯦ ꯍꯥꯏꯔꯒ ꯇꯩꯔꯒ ꯂꯩꯕ ꯂꯣꯏꯁꯤꯜꯂꯅꯤ꯫
ꯌꯥꯝ ꯐꯩꯅꯦ꯫ ꯅ ꯅꯣꯏ ꯗꯥꯗ ꯗꯤ ꯀꯥꯏ ꯆꯠꯈꯔ꯭ꯦ?
ꯃꯣꯏ ꯃꯈꯥꯗ ꯂꯩꯔꯝꯃꯨꯅꯤ꯫ ꯃꯣꯏꯒꯤ ꯃꯃꯥꯟꯅꯕ ꯈ꯭ꯋꯥꯏ ꯂꯥꯛꯄꯒꯤ ꯎꯝ ꯀꯣꯏꯔ ꯂꯥꯛꯄꯒꯤ ꯐꯝꯂꯒ ꯂꯩꯔꯝꯅꯤ ꯀꯅꯥ ꯀꯅꯥ ꯂꯩꯕꯅꯣ ꯅꯪꯒꯤ ꯀꯅꯥ ꯀꯅꯥ ꯃꯤ ꯌꯥꯝ꯭ꯔꯣ
ꯃꯤ ꯌꯥꯝꯗꯦ ꯍꯧꯖꯤꯛꯁꯦ ꯏꯃꯥꯟꯅꯕꯤ ꯑꯃꯒ ꯏꯕꯥꯅꯤ ꯈꯛꯇꯅꯦ ꯑꯗꯣ ꯑꯁ ꯇꯟꯕꯀꯣ ꯊꯕꯛ ꯇꯧꯅꯤꯉꯥꯏ ꯑꯗꯨꯒꯤ ꯃꯄꯥꯟꯗ ꯊꯧꯔꯒ ꯅꯪꯕꯨ ꯀꯣꯜ ꯇꯧꯔꯒ ꯂꯩꯕꯅꯦ ꯍꯧꯖꯤꯛ
ꯑꯣꯐꯤꯁꯇ ꯊꯕꯛ ꯇꯧꯕꯗꯤ ꯅꯨꯡꯉꯥꯏꯕꯅꯤꯍꯦ
ꯑꯦ ꯇꯟꯕꯁꯨ ꯌꯥꯎꯋꯦ ꯈꯪꯗ꯭ꯔꯦꯗ
ꯁꯦꯂꯔꯤꯗꯤ ꯐꯖꯅ ꯄꯤꯕ꯭ꯔꯣ ꯅꯣꯏꯒꯤ
ꯇꯔꯒ ꯂꯥꯏꯕꯅꯦ ꯍꯧꯖꯤꯦ ꯀꯔꯝ ꯀꯥꯟ ꯄꯤꯖ ꯐꯪ ꯂꯩꯅꯨ ꯉꯥꯏꯕ ꯋꯥꯔꯦ ꯍ
ꯑ ꯀꯔꯤ ꯐꯔ ꯀꯥꯟꯗ ꯑꯆꯝꯕ ꯊꯥꯔꯛꯑꯣ
ꯑꯗꯣ ꯍꯥꯟꯅ ꯄꯩꯁꯥ ꯊꯥꯔꯛꯑꯣꯅꯦ ꯑꯃꯨꯛ ꯄꯤꯒꯦ ꯀꯣꯟꯅ ꯑꯩ ꯑꯃꯨꯛ ꯁꯦꯂꯔꯤ ꯐꯪꯕ ꯀꯥꯟꯗ
ꯅꯍꯥꯟ ꯐꯤꯅꯩ ꯁꯥꯕꯗꯁꯨ ꯄꯩꯁꯥ ꯃꯣꯏꯗꯣ ꯄꯤꯔꯛꯇꯕꯒꯤ ꯑꯁ
ꯑꯁ ꯅꯨꯡꯉꯥꯏꯇꯦꯀꯣ ꯑꯗꯨ ꯑꯗꯨꯃꯥꯏꯅ ꯇꯧꯕꯗꯣ
ꯀꯣ ꯄꯁꯥꯗꯣ ꯁꯁꯛ ꯄꯤ ꯇꯕ ꯀꯣ
ꯑꯗꯨ ꯑꯃꯥꯎ ꯈꯥꯡꯉꯨꯅꯦ ꯄꯩꯁꯥ ꯄꯤꯔꯛꯑꯣ ꯍꯥꯏꯅ
ꯅꯦꯋꯥꯛꯇꯤ ꯅꯨꯡꯉꯥꯏꯕ꯭ꯔꯣ ꯑꯗꯣ ꯈꯨꯟꯗ ꯅꯦꯠꯋꯥꯛꯇꯤ ꯅꯨꯡꯉꯥꯏꯕ꯭ꯔꯥ
ꯅꯦꯠꯋꯥꯛꯛꯇꯣ ꯑꯁ ꯉꯁꯤꯗꯤ ꯐꯈ꯭ꯔꯦ ꯌꯥꯝ ꯅꯨꯡꯉꯥꯏꯈ꯭ꯔꯦ ꯉꯔꯥꯡꯅ ꯁꯦꯝꯕꯒꯤ ꯅꯍꯥꯟꯗꯅꯤꯉꯣ ꯌꯥꯗꯕꯒꯤ ꯄꯨꯗꯧꯕꯁꯨ ꯐꯪꯗ꯭ꯔꯦ
ꯅꯦꯠꯋꯥꯛ ꯅꯨꯡꯉꯥꯏꯔꯗꯤ ꯑꯗꯨꯗꯤ ꯁꯤꯅꯦꯃꯥ ꯀꯩ ꯀꯩꯅꯣ ꯗꯥꯎꯟꯂꯣꯗ ꯇꯧꯕ ꯌꯥꯔꯦꯅꯦ꯫ ꯍꯣꯏ ꯑꯗꯨ ꯑꯗꯒ꯫ ꯍꯥꯏꯗꯤ꯫
ꯊꯝꯃꯒꯦꯔꯣ
ꯑꯩꯁꯦ ꯊꯝꯅꯤꯡꯕꯗ ꯍꯧꯖꯤꯛꯁꯦ ꯊꯕꯛ ꯑꯃ ꯂꯩꯕ꯫
ꯑꯣ ꯑꯣ ꯑꯣ ꯐꯔꯦ ꯑꯗꯨꯗꯤ꯫ ꯍꯣꯏ ꯍꯣꯏ